ꯇ
ꯍꯜꯂꯣ
ꯇꯕ꯭ꯔꯣ
ꯇꯥꯏꯌꯦ ꯇꯥꯏꯌꯦ ꯀꯅꯥ ꯀꯅꯥꯒ ꯂꯩꯕ꯭ꯔꯣ?
ꯍꯥꯏꯗꯤ ꯏꯊꯟꯇꯥ ꯂꯩꯌꯦ ꯍꯧꯖꯤꯛ
ꯑꯣ ꯅꯪꯒꯤ ꯅꯥꯎ ꯅꯨꯄꯥ ꯂꯩꯇꯔꯣ
ꯍꯧꯖꯤꯛꯅ ꯃꯄꯥꯟ ꯊꯣꯛꯈꯤ
ꯑꯥ
ꯉꯔꯥꯡꯒꯤ ꯑꯩꯈꯣꯏꯗ ꯉꯔꯥꯡꯒꯤ ꯏꯟꯁꯥꯡ ꯉꯁꯤ ꯑꯌꯨꯛ ꯆꯥꯕ ꯑꯗꯨꯒꯤ ꯃꯥꯗꯣ ꯊꯦꯡꯅ ꯍꯧꯒꯠꯄꯒꯤ ꯌꯦꯟꯁꯥꯡꯗꯣ ꯄꯣꯝꯕꯒꯤ
ꯑꯣ ꯑꯩ ꯍꯧꯖꯤꯛꯅ ꯆꯥꯛ ꯆꯥꯒꯦ ꯇꯥꯎꯕ꯭ꯔꯥ ꯃꯥꯗꯤ?
ꯃꯥꯗꯣ ꯎꯝ ꯉꯔꯥꯡ ꯇꯨꯝꯗꯦꯕ ꯑꯗꯨꯗꯤ ꯑꯌꯨꯛ ꯍꯥꯑꯣꯖꯤꯛ ꯌꯦꯡꯉꯦ ꯅꯨꯡꯗꯥꯡꯒꯤꯁꯨ ꯌꯦꯡꯉꯦ ꯑꯗꯨꯒꯤ ꯁꯨꯝ ꯇꯨꯝ ꯇꯨꯝꯗꯦꯕ ꯎꯝ
ꯇꯣꯝꯗ꯭ꯔꯁꯨ ꯍꯧꯖꯤꯛꯇꯤ ꯊꯤꯡꯉꯦ
ꯑꯗꯨꯅꯦ ꯄꯨꯡ ꯇꯔꯥꯗꯒꯤ ꯇꯣꯡꯕꯅꯦ ꯑꯌꯨ
ꯑ
ꯑꯩ ꯆꯥꯛꯑꯣ ꯍꯥꯏꯕꯅꯦ ꯃꯥꯗꯣ ꯆꯥꯕ ꯌꯥꯔꯣꯏ ꯍꯧꯖꯤꯛ ꯆꯥꯔꯗꯤ ꯌꯥꯔꯣꯏꯍꯦ ꯃꯥ ꯇꯨꯝꯕꯅꯦꯕ
ꯇ꯭ꯔꯦꯛꯇꯣ ꯀꯜꯂꯅꯤꯕ ꯑꯗꯨꯗꯣ ꯇꯥꯔꯗꯤ ꯊꯦꯡꯉꯅꯥ ꯇꯣꯝꯂꯒ ꯆꯥꯛ ꯆꯥꯗꯕꯤ ꯑꯗꯣ ꯐꯠꯇꯕꯅꯦ
ꯑꯗꯨꯒ ꯀꯣ ꯅꯪ ꯍꯤꯜꯁꯀꯨꯝꯕ ꯂꯧꯅꯤꯡꯉꯗꯤ
ꯎꯝ
ꯂꯥꯎꯃꯤꯅꯥ ꯑꯁꯦ
ꯌꯥꯏꯑꯌꯦ ꯀꯥꯏꯗ ꯂꯥꯛꯁꯤ ꯍꯥꯏꯕ꯭ꯔꯥ ꯑꯣꯟꯂꯥꯏꯟꯗꯔ ꯑꯣꯐ ꯂꯥꯏꯟꯗꯔ
ꯑꯣꯟꯂꯥꯏꯅ ꯇꯧꯗꯣꯏꯅꯦ
ꯀꯥꯏ
ꯑꯩ ꯑꯩꯅ ꯍꯣꯏ ꯄꯥꯝꯁꯨ ꯄꯥꯝꯕꯀꯣ
ꯎꯝ ꯑꯩꯗꯤ
ꯏꯍꯧꯁꯨ ꯂꯩꯕꯅꯦ ꯑꯗꯨꯗ ꯌꯦꯡ ꯌꯦꯡꯉꯣ ꯑꯩꯒꯤ ꯒ꯭ꯌꯥꯟ ꯇꯥꯗꯤ ꯅꯪꯅ ꯌꯦꯡꯉꯦ ꯅꯪꯅ ꯑꯄꯥꯝ ꯑꯄꯥꯝꯕꯗꯣ ꯑꯦꯂꯤ ꯁꯣꯄꯤꯗ ꯌꯦꯡꯉ ꯑꯗꯨꯅꯤ ꯑꯩ ꯄꯥꯝꯁꯨ ꯑꯃꯥ ꯍꯣꯏ ꯄꯥꯝꯁꯨ ꯑꯃ ꯌꯦꯡꯕꯤꯈ꯭ꯔꯦ ꯑꯁ ꯅꯪꯒꯤ ꯕꯦꯛꯒ꯭ꯔꯥꯎꯟ ꯌꯥꯗ꯭ꯔꯦ
ꯑ ꯑ
ꯌꯥꯝ ꯂꯥꯡꯉꯦ ꯑ ꯅꯣꯏꯒꯤꯁꯦ
ꯑꯦ ꯍꯧꯖꯤꯛ ꯈꯥꯛꯛꯇ ꯖꯤ ꯈꯛꯇꯅꯤꯗ
ꯑꯗꯣ ꯑꯩ ꯄꯥꯝꯁꯨ ꯂꯧꯥꯎꯅꯤꯡꯉꯥꯏꯗꯣ ꯃꯃꯥꯟ ꯍꯥꯡꯕ ꯀꯥꯟꯗꯀꯣ ꯑꯥ ꯂꯤꯁꯤꯡ ꯑꯃꯒ ꯃꯔꯤꯒꯤꯂꯤꯁꯤꯡ ꯂꯤꯁꯤꯡ ꯑꯃꯒ ꯃꯔꯤꯒꯤ ꯃꯔꯤꯒ ꯌꯥꯡꯈꯥꯏ ꯍꯥꯏꯌꯦ
ꯑꯣ
ꯇꯥꯡꯏꯀꯣ ꯇꯪꯕꯔꯥ
ꯇꯥꯡꯉꯦ ꯑꯁ ꯑꯩ ꯑꯩꯁꯦ ꯈꯪꯗꯦꯗ ꯀ꯭ꯔꯣꯛꯁꯨ ꯂꯥꯎꯅꯤꯡꯉꯦ ꯍꯤꯜꯁꯨ ꯂꯥꯎꯅꯤꯡꯉꯦ
ꯈꯪꯗꯦ
ꯑꯩꯅ ꯈꯟꯕꯗꯗꯤꯀꯣ ꯍꯥꯟꯅ ꯀ꯭ꯔꯣꯛꯁꯨ ꯂꯥꯎꯔꯣ ꯍꯥꯏꯗꯤ ꯅꯪꯒꯤ ꯆꯠꯊꯣꯛꯅꯤꯡꯉꯥꯏꯒꯤꯗꯣ
ꯎꯝ
ꯃꯆꯥꯗꯣ ꯇꯧꯔꯒ ꯅꯨꯡꯉꯥꯏꯇꯦꯅ ꯑꯗꯨꯅꯤ ꯍꯟꯅꯥ ꯅꯪ ꯀ꯭ꯔꯣꯞꯁ ꯗꯣ ꯂꯧ ꯑꯣ ꯑꯧ ꯄꯤꯡꯗꯁꯨ ꯀꯣ ꯂꯩꯔꯝꯕ ꯌꯥꯏꯌꯦ ꯍꯥꯏꯗꯤ ꯑꯅꯥꯎꯕ ꯄꯨꯔꯛꯄꯁꯨ ꯌꯥꯏꯌꯦꯕ ꯌꯦꯡꯕ ꯆꯠꯂꯣ ꯑꯗꯨꯗꯨꯁꯨ
ꯏꯟꯁꯇꯥꯒ꯭ꯔꯥꯝꯗ ꯃꯣꯏꯒꯤ ꯄꯦꯖ ꯂꯥꯛꯏ ꯍꯥꯏꯕ ꯅꯠꯇ꯭ꯔ‌ꯣ
ꯂꯩꯕꯅꯦ ꯍꯥꯟꯅ ꯌꯦꯡꯉꯣ ꯌꯦꯡꯉꯒ ꯍꯤꯜꯁꯨ ꯌꯥꯝ ꯄꯨꯔꯛ ꯄꯅꯦ ꯍꯧꯖꯤꯛꯀꯥꯟ ꯑꯗꯨꯗ
ꯑꯣ ꯆꯠꯁꯤꯔꯥꯅꯥ ꯌꯦꯡ ꯎꯝ
ꯌꯥꯏ ꯑ‌ꯦ
ꯄꯩꯁꯥꯗꯤ ꯑꯃꯨꯛ ꯆꯪꯒꯅꯤꯕ
ꯑꯗꯨꯅ
ꯅꯣ ꯅ‌ꯣꯕ ꯑꯩꯈꯣꯏꯗꯤ ꯁꯦꯂꯔꯤ ꯆꯥꯎꯕꯁꯤꯅ
ꯊꯥꯗ ꯂꯤꯁꯤꯡ ꯇꯔꯥ ꯆꯥꯝꯃꯅꯤꯅꯦ
ꯑꯩ ꯏꯆꯦꯅꯀꯣ ꯅꯦꯛꯁ ꯃꯊꯪꯗ ꯄꯩꯁꯥ ꯇꯥꯜꯂꯗꯤ ꯃꯥꯒꯤ ꯀꯦ ꯑꯉꯥꯡ ꯅꯨꯄꯤ ꯅꯨꯄꯤ ꯃꯆꯥꯒꯤ ꯇꯥꯜꯂꯣ ꯍꯥꯏꯑꯦ ꯑꯗꯨꯒꯤꯗꯃꯛ ꯇꯥꯟꯕꯤꯌꯣ ꯍꯥꯏꯑꯦ
ꯃꯥꯕꯨ ꯃꯥꯕꯨꯁꯨ ꯄꯥꯏꯍꯜꯂꯣ ꯅꯪꯅ
ꯃꯥ ꯐꯣꯟ ꯄꯥꯏꯗꯕ
ꯀꯔꯤ ꯒꯤ
ꯃꯥꯒꯤ ꯐꯣꯟꯗꯣ ꯎꯝ ꯃꯥꯒꯤ ꯅꯨꯄꯥꯅ ꯄꯥꯏꯕ ꯃꯥꯒꯤ ꯅꯨꯄꯥꯒꯤ ꯐꯣꯟꯗꯨ ꯈꯔ ꯕꯦꯔꯥ ꯂꯩꯕꯒꯤꯦꯀꯣ ꯏꯃꯥ ꯒꯤꯗꯤ ꯄꯥꯏꯕꯅꯦ ꯑꯗꯣ ꯏꯃꯥ ꯍꯣꯏꯒꯤꯗꯤ ꯇꯧꯍꯟꯅꯤꯡꯗꯕ ꯑꯗꯨꯒꯤꯅꯦ ꯑꯗꯨ ꯅꯨꯡꯉꯥꯏꯗꯦꯅ ꯑꯗꯨꯒꯤ
ꯑꯁ ꯑꯩꯗꯣ ꯌꯦꯜ ꯂꯧꯊꯣꯛꯇ꯭ꯔ ꯂꯧꯊꯣꯛꯈ꯭ꯔꯗꯤꯀꯣ ꯃꯦꯁꯀꯤ ꯂꯥꯏꯔꯔꯣꯏ
ꯑꯗꯨ ꯑꯗꯨꯕꯨꯗꯤ ꯑꯗꯨꯕꯨꯒꯤꯗꯤ ꯎꯝ ꯅꯣꯏ ꯅꯣꯏ ꯑꯥ ꯏꯃꯥ ꯍ‌ꯣꯏꯗ ꯍꯪꯉꯨꯅꯦ
ꯌꯦꯡꯁꯦ
ꯌꯨꯝꯗꯒꯤ ꯍꯥꯡꯗꯣꯏꯅꯦ ꯑꯩ ꯑꯩꯗꯤꯀꯣ ꯑꯩꯒꯤ ꯄꯩꯁꯥꯗꯤ ꯃꯤꯗ ꯄꯤꯍꯜꯂ‌ꯣꯏ ꯏꯟꯁꯥꯡ ꯑꯍꯥꯎꯕ ꯆꯥꯒꯅꯤ ꯑꯗꯨꯒ ꯑꯩ ꯈꯔ ꯑꯩꯒꯤ ꯐꯤꯔꯣꯜ ꯈꯔ ꯂꯧꯅꯤꯡꯉꯥꯏ ꯇꯥꯡ
ꯎꯝ
ꯃꯣꯏꯗꯁꯨ ꯍꯥꯏꯕꯅꯤꯗ ꯅꯪꯒꯤ ꯑꯆꯥꯄꯣꯠꯒꯨꯝꯕ ꯆꯥꯅꯤꯡꯉꯥꯏ ꯂꯥꯏꯔꯤꯛ ꯗꯤ ꯌꯥꯔꯦꯅ ꯍꯥꯏꯕꯅꯤꯗ
ꯎꯝ ꯍ‌ꯦ ꯍ‌ꯦ ꯃꯣꯏꯁꯨ ꯈꯥꯡꯉꯤ ꯀꯣ ꯑꯩ ꯑꯩ ꯏꯃꯥꯉꯣꯟ ꯗꯤ ꯑꯩꯗꯤ ꯍꯥꯏꯕꯤꯗꯦ
ꯑꯣ ꯂꯣꯏ ꯍꯥꯏꯕꯤꯈ꯭ꯔꯦ ꯑꯩꯗꯤ ꯂꯣꯏ ꯍꯥꯏꯕꯤꯈ꯭ꯔꯦ ꯑꯗꯨꯒꯤ ꯑꯩꯅ ꯉꯁꯤꯁꯨ ꯃꯃꯩ ꯀꯣꯜ ꯇꯧꯔꯛꯄ ꯑꯗꯒꯤ ꯑꯩꯈꯣꯏ ꯑꯅꯤ ꯆꯆꯦ ꯏꯟꯁꯥꯡ ꯍꯥꯎꯔꯤꯉꯩ ꯍꯧꯖꯤꯛꯁꯨ ꯈꯔ ꯂꯩꯌꯦ ꯍꯥꯏꯕꯅꯦ ꯑꯗꯨꯗꯒꯤ ꯅꯣꯏ ꯑꯅꯤꯗ ꯑꯗꯨꯃꯥꯏꯅ ꯂꯩꯔꯗꯤ ꯌꯥꯝ ꯐꯔꯦ
ꯍꯝ ꯑꯦ ꯎꯝ ꯄꯒ ꯂ ꯂꯏꯕ ꯆꯠꯁꯦꯔ
ꯑꯦ ꯉꯁꯤꯒꯤꯗꯤ ꯂꯩ ꯑꯉ ꯑꯣꯏꯅ ꯆꯂꯁꯦ ꯍꯌꯦꯡ ꯑꯩꯈꯣꯏ ꯆꯠꯂꯒ ꯀꯣ ꯂꯥꯛꯄ ꯀꯥꯟꯗ
ꯑꯩꯁꯦ
ꯅꯪ ꯅꯪꯗꯤ
ꯑꯣ ꯅꯠꯇꯦꯍꯦ ꯑꯣ ꯑꯩꯒꯤ ꯋꯥꯈꯜꯗ ꯂ ꯇꯔꯁꯗꯥ ꯁꯤ ꯑꯣꯏꯔꯤ
ꯎꯝ
ꯂꯩꯗꯤ ꯂꯩꯗ ꯑꯩ ꯀꯥꯎꯝꯗꯗꯤ ꯑꯗꯨꯕꯨꯗꯤ ꯄꯅꯣꯒꯤꯅꯤꯅ ꯍꯥꯏꯗꯤ
ꯑꯃꯨꯛꯀ ꯔꯦꯟꯁꯨ ꯍꯥꯡꯉꯒ ꯂꯩ ꯑꯃꯨꯛ ꯀꯟꯅꯤꯡꯗꯣꯏꯅꯦ ꯏꯃꯥꯒ
ꯇꯧꯔꯣꯏ ꯇꯧꯔꯣꯏ ꯍ
ꯍꯝ
ꯊꯥ ꯑꯃ ꯋꯥꯠꯂꯤꯀ
ꯎꯝ ꯑꯩꯈꯣꯏ ꯑꯩꯈꯣꯏꯒꯤꯁꯦ ꯍꯞꯇꯥ ꯑꯃ ꯑꯁꯤꯅ ꯁꯨꯔꯦ ꯆꯞ ꯆꯥꯔꯦ
ꯑꯣ ꯑꯣ ꯌꯥꯝ ꯐꯥꯔꯦ ꯌꯥꯝꯅ ꯐꯔꯦ ꯐꯔꯦ
ꯎꯝ
ꯍꯝ
ꯑꯁ ꯉꯔꯥꯡꯒꯤ ꯉꯔꯥꯡ ꯅꯨꯡꯗꯥꯡꯒꯤ ꯕꯣꯜꯗꯣ
ꯎꯝ
ꯁ ꯅꯥꯕꯗꯣ ꯌꯥꯝ ꯐꯖꯩꯌꯦ
ꯌꯥꯝ ꯀꯞꯅꯤꯡꯕꯗꯀꯣ ꯍꯥꯏꯗꯤ ꯃꯣꯏꯒꯤ ꯃꯇꯥꯎꯗꯣ ꯌꯦꯡꯉꯒ ꯑꯗꯨꯒ ꯑꯌꯣꯀꯤꯁꯨ ꯌꯥꯝ ꯐꯖꯕ ꯃꯥꯜꯂꯦ ꯏꯒ ꯊꯣꯛꯑꯦ ꯍꯥꯏꯌꯦꯦ ꯍꯥꯏꯗꯤ ꯈꯠꯅꯥ ꯀꯔꯤꯒꯤꯔꯥ ꯃꯨꯚꯤ ꯈꯠꯅꯥꯕꯒꯤ ꯃꯨꯚꯤ ꯌꯦꯡꯕꯒ ꯆꯞ ꯃꯥꯟꯅꯩ ꯍꯥꯏꯌꯦ ꯏꯅꯥꯎ ꯃꯄꯥꯅ ꯑꯗꯣ ꯅꯪ ꯀꯔꯤꯒꯤꯔꯥ ꯌꯦꯡꯗ꯭ꯔꯤꯁꯤ ꯁꯦ ꯍꯧꯒꯠꯂꯒ ꯀꯔꯤ ꯀꯔꯥ ꯌꯦꯡꯗ꯭ꯔꯤꯗꯣꯅ ꯍꯥꯏꯕ ꯑꯗꯣ ꯉꯔꯥꯡ ꯄꯨꯡ ꯑꯅꯤ ꯃꯈꯥꯏ ꯑꯗꯨꯋꯥꯏꯗ ꯇꯣꯡꯕꯨꯏꯀꯣ ꯑꯩꯒꯤ ꯀꯣꯛꯁꯦ ꯌꯥꯗ꯭ꯔꯦꯕ ꯅꯥꯕꯒꯨꯝ ꯀꯔꯤꯒꯤ ꯈꯪꯗꯦ ꯅꯨꯡꯃꯥꯏ ꯇꯥꯕꯒꯦ ꯐꯣꯟ ꯌꯦꯡꯕ ꯉꯝꯗꯕ ꯑꯗꯨꯒꯤ ꯌꯦꯡꯈꯤꯕꯅꯤ ꯍꯥꯏꯅꯤ ꯌꯥꯝ ꯅꯨꯡꯉꯥꯏꯌꯦ ꯍꯥꯏꯕꯅꯦ ꯃꯣꯏꯗ ꯈꯠꯕꯒ ꯆꯞ ꯃꯥꯟꯅꯩꯦ ꯏ ꯏꯒꯨꯝꯕꯁꯨ ꯊꯣꯛꯑꯦ ꯍꯥꯏꯕꯅꯦ ꯌꯥꯝ ꯀꯟꯅ ꯁꯥꯟꯅꯕ ꯃꯥꯂ ꯃꯣꯏꯒꯤꯗ
ꯖꯄꯥꯟꯒꯤ ꯅꯨꯄꯥ ꯑꯃ ꯃꯥꯒꯤ ꯚꯤꯗꯤꯑꯣ ꯚꯦꯔꯥꯜ ꯆꯥꯕꯗꯣ ꯎꯕ꯭ꯔꯥ ꯅꯪꯁꯨ
ꯑꯣꯅꯦ ꯐꯖꯌꯦꯦ
ꯎ ꯐꯥꯒꯤ ꯇꯥꯎꯔꯒ ꯀꯣ ꯃꯥꯗꯣ ꯑꯁꯦꯡꯕꯗꯤ ꯅꯠꯇꯦ ꯃꯥꯅꯦ ꯕꯗꯣ
ꯍꯣꯏꯅꯦ ꯍꯣꯏꯅꯦ
ꯚ꯭ꯌꯨ ꯚ꯭ꯌꯨ ꯌꯥꯝꯅꯤꯉꯥꯏ ꯇꯥꯎꯕ꯭ꯔꯥ ꯀꯥꯡꯍꯣꯔ
ꯍꯣꯏ ꯃꯥꯒꯤ ꯊꯃꯣꯏꯗꯗꯤ ꯑꯁꯦꯡꯕ ꯅꯨꯡꯉꯥꯏ ꯑꯣꯏꯗꯕꯁꯨ ꯌꯥꯏ ꯑꯗꯣ ꯃꯥꯒꯤꯁꯦ ꯎ ꯑꯦꯜꯂꯤꯕ
ꯎꯝ ꯅꯅꯤꯃꯥꯔ ꯁꯅꯥꯕꯗꯣ ꯉꯔꯥꯡ ꯄꯦꯟꯗꯦ ꯟꯖꯨꯔꯤ ꯌꯥꯝ ꯆꯠꯄꯅꯤꯅ ꯃꯥꯗꯤ
ꯎꯝ ꯑꯗꯨꯒꯀꯣ ꯔꯥꯐꯤꯤꯟ ꯍꯥ ꯈꯪꯉꯤꯅ ꯑꯗꯨꯁꯨ ꯏꯟꯖꯣꯔ ꯂꯕꯒꯤꯦ ꯁꯅꯥ ꯌꯥꯗꯕꯅꯦ ꯃꯥꯁꯨ ꯌꯥꯝ ꯐꯖꯕꯅꯦ ꯕ꯭ꯔꯥꯖꯤꯦꯜꯒꯤ
ꯑꯣ ꯐꯅꯦ ꯅꯦꯛꯁꯇꯗꯤ ꯃꯦꯠꯁ ꯐꯖꯕꯗꯗꯤ ꯑꯦꯟ ꯑꯔꯗꯤ ꯐꯥꯗꯣꯏꯕ ꯃꯣꯏꯅ ꯎꯝ ꯎꯝ ꯅꯦꯛꯁꯀꯤ ꯊꯝꯕ꯭ꯔꯥ ꯈꯪꯗꯦ
ꯑꯗꯨꯗ ꯑꯣꯂꯦ
ꯑꯗꯣ
ꯖꯄꯥꯟ ꯍꯣꯏꯗ ꯌꯥꯝ ꯅꯨꯡꯁꯤꯌꯦ ꯃꯣꯏꯅ ꯆꯠꯇ꯭ꯔꯁꯨ ꯉꯝꯗ꯭ꯔꯁꯨ ꯃꯣꯏ ꯑ ꯃꯣꯏꯒꯤ ꯑ ꯑꯃꯣꯠꯄꯗꯣ ꯗꯁꯕꯤꯟꯗꯣ ꯐꯁꯥꯟꯅ ꯆꯥꯎꯥꯋꯦ ꯍꯣꯏ
ꯖꯄꯥꯟꯗꯤ ꯑꯩꯗꯤ ꯖꯄꯥꯟ ꯀꯣꯏꯅꯤꯡꯕꯅ ꯂꯣꯏꯔꯦ
ꯃꯣꯏꯒꯤ ꯀꯣꯆꯅ ꯂꯣꯏꯕ ꯀꯥꯟꯗ ꯎꯝ ꯃꯣꯏꯒꯤ ꯐꯦꯟꯁꯤꯡꯗꯨꯗ ꯈꯨꯝꯕꯗꯣ ꯃꯥꯅ
ꯎꯝ
ꯌꯥꯝ ꯐꯖꯌꯦ ꯃꯣꯏꯒꯤ ꯆꯥ ꯆꯔꯁꯦ
ꯑ ꯍꯖꯕ ꯑꯩꯅ ꯎꯝ ꯏꯝ ꯆꯨꯉꯩꯗꯀꯣ ꯑꯩꯅ ꯖꯄꯥꯟ ꯑꯩꯒꯤ ꯀꯣꯏꯕ ꯆꯠꯅꯤꯡꯉꯦ ꯍꯥꯏꯔ ꯀꯥꯟꯗ ꯃꯥꯅꯤ ꯑꯩꯗꯤ ꯆꯠꯅꯤꯡꯕ ꯈꯛꯇ ꯅꯠꯇꯦ ꯑꯩꯗꯤ ꯂꯩꯅꯤꯡꯉꯦ ꯑꯗꯨꯗ ꯍꯥꯏꯕ
ꯍꯣꯏ ꯌꯥꯝ ꯐꯥꯕꯅꯦ ꯃꯣꯏꯁꯦ ꯑꯩꯈꯣꯏꯗꯤ ꯑꯩꯈꯣꯏ ꯅꯍ ꯑꯩ ꯏꯃꯥꯟꯅꯕꯤ ꯅꯨꯕꯤ ꯑꯃꯒꯤ ꯃꯆꯩꯁꯨ ꯑꯗꯨꯗ ꯂꯩꯌꯦꯕ ꯂꯥꯏꯕꯗꯣ ꯍꯣꯏ ꯃꯆꯩ ꯂꯥꯛꯑꯦ ꯍꯥꯏꯌꯦ
ꯎꯝ
ꯑꯩꯁꯦ ꯃꯣꯏ ꯃꯁꯦꯟ ꯒ꯭ꯌꯥꯟ ꯇꯥꯗꯦ ꯍꯥꯏꯌꯦ ꯍꯥꯏꯗꯤ ꯑꯩꯈꯣꯏ ꯑꯩꯈꯣꯏꯒ ꯆꯞ ꯃꯥꯟꯅꯕ ꯑꯗꯣ ꯑꯁꯥꯛꯁꯦ ꯑꯗꯨꯒꯤꯣꯏ ꯃꯣꯏꯗꯣ ꯄꯟꯗꯒꯤꯅꯤ ꯈꯥꯂꯤ ꯍꯥꯏꯌꯦ
ꯑꯣ
ꯏꯌꯥꯗꯤ ꯀꯅꯤ ꯍꯥꯏꯕ ꯀꯥꯟꯗ ꯌꯥꯝ ꯉꯥꯛꯑꯦ ꯍꯥꯏꯌꯦ ꯃꯣꯏꯗꯣ ꯍꯥꯏꯗꯤ ꯑꯩꯈꯣꯏꯒꯤ ꯁꯥꯀ ꯌꯥꯝ ꯆꯞ ꯃꯥꯟꯅꯕꯒꯤꯀꯣ
ꯅꯈꯣꯏꯗꯤ
ꯆꯅꯤ ꯑ ꯆꯅꯤ ꯑꯩꯈꯣꯏ ꯍꯦꯟꯅ ꯃꯥꯟꯕꯁꯦ ꯑꯩꯈꯣꯏ ꯑꯩꯅ ꯈꯟꯕꯗꯤ ꯊꯥꯏꯂꯦꯟ ꯊꯥꯏꯂꯦꯟꯕꯨ ꯍꯦꯟꯅ ꯃꯥꯜꯂꯤꯦ ꯑꯩꯈꯣꯏꯗꯤ
ꯅꯠꯇ꯭ꯔꯣ ꯆꯤꯅꯤꯁꯁꯤ ꯃꯣꯏꯒꯤ ꯃꯆꯨꯗꯤ ꯈꯔ ꯐꯥꯏꯌꯦꯅ ꯃꯣꯏꯒꯤ ꯃꯤꯠꯁꯨ
ꯎꯝ ꯊꯩ ꯑ ꯊꯥꯏꯂꯦꯟꯒ ꯖꯄꯥꯟꯁꯦ ꯍꯣꯏ ꯃꯦꯖꯣꯔꯤꯇꯤ ꯑꯣꯏꯅ ꯃꯥꯂꯦ
ꯎꯝ
ꯖꯄꯥꯟꯁꯨ ꯌꯥꯝ ꯃꯥꯟꯕꯅꯦ ꯑꯩꯈꯣꯏ
ꯑꯥ
ꯈꯨꯆꯨꯗꯨ ꯋꯥ ꯀꯣ ꯑ ꯊꯦꯂꯦꯟꯒꯗꯤ ꯈꯔ ꯎꯝ ꯀꯔꯤ ꯍꯥꯏꯁ ꯉꯥꯡꯕꯒꯨꯝ ꯇꯧꯋꯤꯅ ꯃꯣꯏꯒꯤꯗꯣ ꯀꯂꯔꯗꯣ ꯑꯩꯈꯣꯏꯒꯤꯅ ꯀꯔꯤ ꯍꯥꯏꯁꯤꯔꯥꯅꯦꯦ ꯂꯤ ꯁꯣꯏꯕꯗꯣ ꯑꯣ ꯑꯗꯨꯃꯥꯏꯅ ꯇꯔꯕ ꯖꯄꯥꯟꯒ ꯆꯞ ꯃꯥꯟꯅꯩꯌꯦꯕ
ꯍꯣꯏ ꯎꯝ ꯑ ꯖꯄꯥꯟꯒꯤ ꯚꯤꯗꯤꯑꯣ ꯑꯃ ꯑꯩ ꯅꯪꯁꯨ ꯎꯕ꯭ꯔꯥ ꯎꯝ ꯅꯂꯥꯗ ꯉꯥ ꯂꯩꯕ ꯑꯗꯣ ꯌꯥꯝ ꯁꯦꯡꯉꯒꯦ ꯑꯁ ꯂꯥꯛꯑꯣ ꯌꯥꯝ ꯅꯨꯡꯉꯥꯏꯔꯅꯤ ꯍ ꯂꯩ ꯊꯝꯣ
ꯥ ꯅꯥꯒꯂꯦꯟꯗꯁꯨꯀꯣ ꯑꯗꯨꯃꯥꯏꯅ ꯑ ꯅꯂꯗ ꯑ ꯂꯥꯏ ꯂꯥꯏ ꯁꯦꯠꯂꯒ ꯂꯩꯕꯒꯤꯀꯣ ꯅꯨꯄꯤ ꯑꯃꯗꯣ ꯇꯨꯔꯤꯁꯅꯦꯕ ꯃꯥꯗꯣ ꯔꯥꯒ ꯑꯁ ꯑꯁꯤꯁꯤꯗꯤ ꯖꯄꯥꯟꯒ ꯆꯞ ꯃꯥꯟꯅꯏꯔꯦ
ꯑ ꯑꯣ ꯃꯤ ꯃꯤ ꯐꯥꯎ ꯃꯤ ꯐꯥꯠꯇ ꯄꯨꯁꯣ ꯀꯦꯝ ꯂꯥꯏꯗꯤ ꯍꯥꯏꯕꯅꯤ ꯃꯣꯏꯗꯣ ꯎꯝ ꯖꯤ ꯑꯦꯁ ꯇꯣ